ꯍꯜꯂꯣ
ꯑꯌꯥ ꯍꯜꯂꯣ
ꯇꯥꯕꯔꯣ
ꯇꯥꯌꯦ
ꯕ꯭ꯂꯦꯛ ꯄꯤꯡꯒꯤ ꯂꯤꯁꯥ ꯃꯥꯜꯂꯦꯀꯣ
ꯎꯝꯍꯨꯝ ꯀꯔꯤ ꯇꯧꯕ꯭ꯔꯣ ꯇꯥꯏꯌꯦ
ꯇꯝꯃꯤ ꯌꯦ ꯉꯁꯥꯏꯗꯒꯤ ꯄꯨꯡ ꯑꯌꯨꯠꯇꯥꯒꯤ ꯋꯥꯔꯤ ꯁꯥꯕ ꯂꯦꯞꯇ꯭ꯔꯕꯤ ꯑꯩ ꯋꯥꯕꯒꯤ ꯇꯨꯝꯈ꯭ꯔꯦ ꯑꯗꯣ꯫
ꯋꯥꯌꯦꯕ ꯍꯥꯎ꯫
ꯍꯣꯏ ꯋꯥꯔꯁꯨ꯫ ꯂꯤꯗꯤꯁꯥꯅ ꯊꯥꯕꯤꯔꯗꯤ ꯕꯦꯂꯦꯛ ꯄꯤꯡꯀꯤ ꯂꯤꯁ ꯑꯣꯏꯔꯝꯅꯤꯅ ꯋꯥꯔꯤ ꯁꯥꯒꯦ ꯇꯧꯕꯅꯤ꯫
ꯎꯝ꯫
ꯇꯕꯔꯣ꯫
ꯇꯌꯦ꯫
ꯎꯝ꯫
ꯇꯨꯝꯃꯤꯌꯦꯕ꯫
ꯍꯣꯏ꯫
ꯑꯣ꯫
ꯀꯩꯗꯧꯔꯤꯒꯦ ꯅꯪꯗꯤ꯫
ꯑꯩꯁꯨ ꯑꯗꯨꯝ ꯐꯝꯃꯤ꯫
ꯇꯥꯔꯤꯌꯦ ꯅꯪꯁꯣ꯫
ꯍꯥꯥ꯫
ꯀꯔꯤ ꯇꯧꯔꯤꯌꯦꯕ꯫
ꯊꯝꯔꯤꯌꯦ꯫
ꯑꯣ ꯑꯩꯗꯤ ꯑꯗꯨꯝ ꯇꯥꯔꯤꯌꯦꯅ ꯇꯥꯕ ꯑꯩ꯫
ꯅꯠꯇꯦ ꯅꯠꯇꯦ ꯐꯝꯃꯤ ꯐꯝꯕ꯫
ꯐꯝꯃꯨꯅꯨ ꯂꯦꯞꯄꯣ꯫
ꯑꯦꯁ ꯋꯥꯔꯦ ꯂꯦꯞꯄꯗ꯫
ꯃꯥꯂꯦꯀꯣ ꯁꯣꯝꯁꯦ
ꯑꯩꯒꯤ ꯃꯤꯡꯅꯦ ꯀꯔꯤ
ꯑꯣ ꯅꯪꯒꯤ ꯃꯤꯡꯔꯣ
ꯍꯣꯏ ꯄꯥꯝꯕꯒꯤ ꯍꯥꯞꯄ ꯅꯠꯇꯦ ꯅꯪꯁꯨ
ꯑꯣ ꯁꯨꯃꯥꯏ ꯑꯣꯏꯕ꯭ꯔꯥ
ꯎꯝ
ꯐꯔꯦ ꯐꯔꯦ ꯑꯗꯨꯗꯤ
ꯏꯠ ꯏꯠꯁ ꯑꯣꯀꯦ
ꯑꯩꯗꯤ ꯕ꯭ꯂꯦꯛ ꯄꯤꯡꯒꯤ ꯂꯤꯁꯥꯗꯨꯣ ꯄꯥꯝꯕ ꯑꯗꯨꯒꯤꯅꯤꯗ ꯂꯩꯁꯥꯒꯤ ꯏꯐꯦꯟ ꯑꯣꯏꯕꯤꯅꯦ ꯁꯥꯎꯕ ꯌꯥꯗꯦꯀꯣ
ꯑꯣ ꯂꯤꯁꯥꯒꯤ ꯐꯦꯟꯔꯥ
ꯍꯣꯏ
ꯐꯔꯦ
ꯑꯣ ꯌꯥꯝ ꯐꯩꯑꯅꯦ
ꯑꯩꯗꯤ ꯑꯣꯏꯗ꯭ꯔꯦ
ꯌꯥꯝ ꯐꯕ꯭ꯔꯥ
ꯎꯝ
ꯀꯩ ꯀꯩ ꯇꯧꯒꯦ ꯉꯁꯤꯗꯤ ꯊꯕꯛ ꯆꯠꯄ꯭ꯔꯣ
ꯇꯨꯝꯃꯦ
ꯇꯨꯝꯃꯦ
ꯑꯣ ꯇꯨꯝꯂꯒ ꯍꯧꯒꯠꯂꯒ ꯄꯔꯊꯥ ꯆꯥꯔꯒ ꯑꯃꯨꯛ ꯇꯨꯝ ꯗꯨ ꯍꯧ
ꯍꯒꯅꯤ ꯅꯪꯒꯤ ꯄꯔꯊꯥꯗ ꯆꯥꯅꯤꯡꯉꯦ
ꯑꯂꯨ ꯄꯔꯊꯥꯅꯦ
ꯍꯧꯒꯅꯦꯕ ꯅꯪꯅ ꯍꯥꯏꯔꯒ ꯅꯪꯅ ꯍꯥꯏꯔ ꯆꯥꯛ ꯂꯥꯝꯕꯈ꯭ꯔꯩꯁꯨ ꯑꯁ ꯍꯣꯇꯦꯜꯗ ꯆꯥꯕ ꯆꯠꯁ꯭ꯔꯥ ꯈꯪꯗ꯭ꯔꯦ
ꯆꯂꯣꯅ
ꯋꯥꯗꯤ ꯋꯥꯕ ꯇꯨꯝꯃ ꯂꯩꯕ ꯅꯦꯁꯦ ꯍꯧꯒꯠꯅꯤꯡꯗꯕ
ꯍꯣꯏ ꯅꯣꯡ ꯆꯨꯕ ꯗꯨꯗ
ꯈꯣꯏꯔꯣꯝꯗꯤ ꯅꯣꯡꯆꯨ ꯅꯣꯡꯆꯨꯒꯦꯅꯗꯤ ꯂꯩꯒ
ꯑ ꯆꯨꯝꯃꯅꯥ ꯂꯩ
ꯇꯝꯄꯥꯛꯇ ꯂꯩꯕ꯭ꯔꯧ ꯂꯗꯥꯥꯏ ꯂꯩꯕ꯭ꯔꯧ
ꯁꯤꯇꯤꯗ
ꯁꯤꯇꯤꯔꯣ ꯅꯤꯡꯅꯤꯌꯝ ꯆꯂꯤ ꯁꯤꯇꯅꯤꯀ
ꯁꯤꯇꯤ ꯍꯥꯏꯕꯗꯤ ꯏꯝꯐꯥꯜ ꯍꯥꯏꯅꯕ
ꯃꯤꯒꯤ ꯂꯝ ꯅꯠꯇꯦ
ꯑꯣ ꯈꯣꯏꯗꯤ ꯃꯤꯒꯤ ꯂꯝꯗ ꯂꯩꯌꯦ
ꯅꯠꯇꯦ ꯅꯠꯇꯦ
ꯑꯣ ꯀꯔꯤꯔꯣ ꯉꯁꯤꯁꯦ ꯃꯤ ꯗꯪꯒꯤ ꯈꯣꯟꯖꯦꯜ ꯃꯤꯒꯤ ꯈꯣꯟꯖꯦꯜ ꯃꯥꯟꯅꯕ ꯉꯥꯛꯇ ꯈꯣꯡ ꯇꯧꯕꯁꯦ ꯐꯣꯟꯁꯤ ꯃꯤ ꯑꯃꯒꯤꯒꯤ
ꯑꯩ ꯈꯣꯟꯖꯦꯜ ꯃꯥꯅꯩꯕ
ꯅꯪꯒꯤ ꯈꯣꯟꯖꯦꯜꯁꯤ ꯃꯤ ꯑꯃꯒꯤ ꯃꯈꯣꯟ ꯃꯥꯜꯂꯤ ꯉꯁꯥꯏ ꯁꯤꯁꯨ ꯃꯤ ꯑꯃꯈꯛ ꯇꯧꯔꯒ ꯃꯥꯒꯤ ꯈꯣꯡꯖꯦꯜꯗꯨ ꯃꯤꯅ ꯃꯥꯟꯕ ꯑꯃꯨꯛ ꯅꯪꯁꯨ
ꯃꯥ ꯑꯣꯏꯕ ꯖꯥꯠꯔꯥ
ꯀꯔꯤ ꯋꯥꯔꯤ ꯁꯥꯕ꯭ꯔꯥ ꯑꯩꯗꯤ ꯍꯧꯖꯤꯛꯀ ꯄꯥꯏꯌꯦꯅ
ꯅꯪ ꯁꯤ ꯈꯪꯕꯒꯨꯝ ꯇꯧꯔꯦꯗ ꯑꯩ ꯈꯪꯕ꯭ꯔꯣ
ꯈꯪꯗꯦ ꯈꯪꯗꯦ
ꯅꯪ ꯈꯪꯕꯒꯨꯝ ꯇꯧꯔꯦꯅ ꯑꯅ
ꯈꯪꯉꯣꯏ ꯈꯪꯉꯣꯏ ꯑꯦ ꯑꯍꯤꯡ ꯉꯁ꯭ꯥꯏꯏꯗꯒꯤ ꯐꯣꯟ ꯄꯥꯏꯁꯨ ꯄꯥꯏꯗꯦ
ꯅ ꯁꯤ ꯅ ꯁꯤ ꯀꯔꯤꯆꯥꯔ ꯄꯣ
ꯑꯗꯨꯒꯨꯝꯕ ꯍꯥꯏꯕ ꯌꯥꯗꯕꯅꯦ ꯑꯗꯨꯒꯨꯝꯕ ꯍꯥꯏꯕ ꯌꯥꯗꯕꯅꯤ ꯍꯥꯏꯔꯕ
ꯨꯝ ꯕꯥꯔ ꯌꯥꯗ ꯄꯣ
ꯀ ꯌꯗꯦ
ꯑꯥꯔꯅ ꯍꯧꯔꯒ ꯑꯥꯏꯩꯅ ꯂꯣꯏꯕ ꯍꯨꯏꯗꯣꯏꯔꯣ
ꯅꯠꯇꯦ
ꯎꯝ
ꯑꯩꯈꯣꯏꯁꯦ ꯎ ꯑꯦꯝꯗ ꯍꯧꯔꯒ ꯖꯤꯗ ꯂꯣꯏꯕ
ꯑꯗꯨꯅꯦꯕ ꯑꯩꯅ ꯅꯪꯒꯤ ꯃꯈꯣꯟꯜꯁꯦ ꯀ ꯀꯥꯏꯗꯅ ꯑꯃ ꯇꯥꯔꯤ ꯍꯥꯏꯕꯅꯦꯕ
ꯆꯁ
ꯅꯪ ꯕꯤꯕꯤ ꯑꯦ ꯇꯝꯔꯝꯃꯦꯀꯣ
ꯀꯔꯤ ꯄꯤꯕꯤꯔꯣ
ꯑꯁ ꯑꯗꯨꯗꯤ ꯑꯣꯟꯅꯔꯦ ꯁꯣ
ꯎꯟꯔꯦ ꯍꯥꯏꯔ